ꯀꯣꯜ ꯒꯪꯗꯊꯦ
ꯄꯥꯟꯊꯧ
ꯀꯥꯏꯗ ꯊꯨꯀꯥꯏ ꯊꯨꯀꯥꯏ ꯆꯤꯠꯇ ꯑꯁ
ꯀꯔꯤꯔꯣ
ꯎꯝ ꯋꯥꯆꯦꯞꯇꯅꯦ ꯈꯟꯕꯅꯤꯍꯦ ꯍꯧꯖꯤꯛꯐꯥꯎꯕꯗꯤ
ꯑꯣ
ꯑꯗꯨꯒꯤꯅꯤꯅꯦ
ꯃꯩꯇꯩꯂꯣꯟꯗ ꯉꯥꯡꯉꯨ ꯍꯥꯏꯔꯒ ꯀꯩꯅꯣ ꯑꯩꯅ ꯉꯥꯡꯉꯤꯕꯁꯦ ꯑꯗꯨꯁꯨ ꯐꯔꯦ ꯑꯗꯨꯝ ꯀꯟꯇꯤꯅ꯭ꯌꯨ ꯇꯧꯊꯔꯁꯤ
ꯑꯣꯏ ꯑꯣꯏꯔꯁꯅꯨꯀꯣ
ꯎꯄꯥꯏ ꯂꯩꯈꯤꯗ꯭ꯔꯦ ꯍꯥꯏꯕ ꯇꯥꯔꯦ ꯀꯗꯥꯏꯗꯅꯣ ꯋꯥꯔꯤ ꯐꯖ ꯐꯖꯕ ꯌꯧꯈ꯭ꯔꯕꯅꯤꯅꯦ ꯍꯧꯖꯤꯛꯀꯤꯗꯣ
ꯑꯣꯂꯦꯝꯄꯤꯌꯥꯗ ꯄꯣꯠ ꯆꯩꯩ ꯁꯤꯠꯄꯒꯤ ꯃꯇꯥꯡꯗ ꯌꯧꯈ꯭ꯔꯝꯅꯤꯅꯦ
ꯐꯖꯅ ꯁꯤꯠꯍꯧꯍꯦ ꯃꯤ ꯂꯥꯛꯄꯗ ꯆꯠꯍꯧꯒ꯭ꯔꯦ ꯈꯪꯗ꯭ꯔꯦ
ꯍꯣꯏ ꯑꯗꯣ ꯑꯗꯨ ꯄꯣꯠꯆꯩ ꯌꯣꯟꯕ ꯃꯑꯣꯡꯁꯦ ꯍꯥꯏꯔꯣꯅꯦ ꯑꯗꯣ ꯈꯔ ꯅꯣꯏ ꯄꯣꯠ ꯆꯩꯁꯨ ꯌꯣꯜꯂꯦ ꯑꯗꯨꯗ ꯍꯥꯏꯔꯕꯅꯤꯅ ꯈꯔ ꯀꯣ ꯑꯦꯛꯁꯄꯤꯔꯤꯌꯦꯟꯁ ꯂꯩꯔꯝꯒꯅꯤꯗꯅ ꯑꯗ ꯃꯣꯏꯁꯦ ꯀꯔꯝ ꯀꯔꯝꯕ ꯃꯑꯣꯡꯗ ꯁꯤꯠꯂꯒ ꯂꯩꯕ꯭ꯔꯥ ꯑꯗꯨꯒ
ꯑꯁ ꯈꯪꯗꯦꯗ ꯃꯣꯏꯁꯦ ꯃꯣꯏ ꯗ꯭ꯔꯦꯁꯇꯣ ꯑꯌꯥꯝꯕꯗꯤ ꯃꯄꯥꯟ ꯂꯣꯝꯗꯒꯤꯅꯦꯕꯀꯣ
ꯎꯝ
ꯑꯗꯨꯒꯤ ꯄꯣꯠꯁꯨ ꯐꯖꯩ ꯃꯃꯟꯁꯨ ꯐꯖꯩ ꯑꯅꯤꯃꯛ
ꯃꯃꯟꯗꯣ ꯑꯥ ꯑꯦꯚꯔꯦꯖ ꯗ ꯍꯣꯏ ꯃꯃꯟꯁꯨ ꯈꯔ ꯍꯣꯏ ꯆꯥꯡꯉꯝꯃꯗꯤ ꯑꯣꯏꯗꯤ ꯑꯣꯏꯕ ꯃꯥꯜꯂꯦ ꯍꯣꯏ
ꯃꯨꯁꯦ ꯌꯥꯝ ꯑꯗꯨꯝ ꯑꯣ‌ ꯎꯝ ꯑꯗꯨꯗꯤ ꯇꯥꯡꯅꯨ ꯕꯖꯥꯔꯒꯨꯝꯕꯗꯤ ꯃꯥꯟꯅꯗ꯭ꯔꯦꯕꯀꯣ
ꯎꯝ
ꯑꯗꯨ ꯑꯥ ꯅꯣꯡꯃꯗ ꯃꯣꯏꯅ ꯌꯣꯜꯂꯤꯕꯁꯦ ꯆꯥꯡ ꯑꯃꯗ ꯑꯗꯨꯝ ꯆꯥꯡ ꯍꯥꯏꯕꯅꯤꯀꯣ ꯑꯦꯛꯖꯦꯛꯇꯤ ꯆꯞ ꯄꯅꯥꯟꯗꯤ ꯀꯃꯥꯏ ꯌꯣꯟꯅꯤ ꯑꯗꯨꯕꯨꯗꯤ ꯑꯣꯏꯔꯝꯃꯔꯣꯏ ꯑꯗꯣ ꯅꯣꯡꯃꯇ ꯀꯌꯥꯒꯨꯝꯕꯗꯤ ꯑꯣꯏꯒꯜꯂꯦ ꯑꯗꯣ
ꯑꯦ ꯑ ꯅꯣꯡꯃꯗꯒꯅ ꯂꯥꯏꯔꯤꯍꯦ ꯇꯨ ꯗꯦꯖ ꯊ꯭ꯔꯤ ꯗꯦꯖ ꯑꯗꯨꯝ ꯌꯣꯟꯅꯕꯖꯨ ꯂꯩꯑꯦꯕ ꯍꯥꯏꯕꯗꯤ ꯇꯥꯡꯕꯅꯤꯅ ꯃꯤꯗꯣ ꯄꯥꯛ ꯂꯩꯕ ꯉꯝꯗꯦꯕ ꯑꯦꯂꯣꯀꯦꯁꯟ ꯂꯩꯕꯒꯨꯝꯕꯗ ꯐꯪꯁꯟ ꯂꯩꯕꯒꯨꯝꯕꯗꯗꯤꯀꯣ ꯄ꯭ꯔꯣꯒꯥꯝ ꯂꯩꯕ ꯅꯨꯃꯤꯠꯇꯗꯤ ꯑꯗꯨꯝ ꯐꯖꯅ ꯌꯣꯜꯂꯦꯕꯀꯣ ꯃꯣꯏꯗꯣ ꯍꯥꯞꯅꯤꯡꯉꯥꯏ ꯍꯥꯏꯅꯀꯣ ꯑꯗꯨꯒꯨꯝꯕꯗꯗꯤ ꯌꯣꯜꯂꯦ ꯅꯠꯇ꯭ꯔꯗꯤ ꯁꯨꯡꯌꯣꯟ ꯌꯣꯟꯗꯦꯗ ꯃꯔꯛꯇ ꯃꯔꯛꯇꯗꯤ꯫
ꯑꯗꯨ ꯑꯥ ꯃꯣꯏꯅ ꯇꯧꯔꯤꯕ ꯍꯧꯖꯤꯛꯀꯤ ꯕꯤꯖꯤꯅꯦꯁ ꯃꯣꯗꯦꯜ ꯍꯥꯏꯒꯗ꯭ꯔꯥ ꯁꯦꯁ ꯃꯣꯏꯅ ꯇꯧꯔꯤꯕꯁꯦ ꯑꯗꯨꯗꯤ ꯌꯨꯝ ꯌꯨꯝꯒꯤ ꯔꯦꯟ ꯕꯔꯥ ꯊꯤꯕꯒꯨꯝꯕꯗꯤ ꯗꯨꯀꯥꯟꯒꯤꯒꯨꯝꯕꯗꯤ ꯂꯣꯏ ꯑꯗꯨꯗꯤ ꯀꯝꯄꯜꯁꯔꯤꯅꯦꯗꯅ꯫
ꯍꯣꯏ꯫
ꯑꯗꯨꯝ ꯑꯗꯨꯒ ꯌꯦꯡꯕ ꯀꯥꯟꯗ ꯑꯗꯨꯝ ꯌꯥꯗꯤ ꯌꯥꯕ꯭ꯔꯥ꯫
ꯍꯣꯏ ꯑꯗꯨꯝ ꯌꯥꯗꯤ ꯌꯥꯏꯗꯀꯣ ꯃꯣꯏ ꯀꯥ ꯕꯔꯥꯁꯨ ꯑꯗꯨꯝ ꯑ ꯃꯣꯏ ꯐꯥꯏꯚ ꯊꯥꯎ ꯖꯟ ꯊꯥꯗ ꯄꯤꯌꯦꯕꯀꯣ ꯀꯥꯕꯥꯔꯥꯁꯦ ꯑꯗꯨꯒ ꯄꯣꯠ ꯊꯥ ꯑꯃꯗ ꯄꯣꯠ ꯐꯖꯅ ꯁꯤꯠꯂꯗꯤ ꯑꯗꯨꯝ ꯐꯤꯐꯇꯤ ꯀꯦꯒꯨꯝꯕꯗꯤ ꯍꯦꯜꯂꯦꯀꯣ ꯊꯥ ꯑꯃꯗ ꯃꯣꯏꯅ ꯌꯣꯟꯕꯁꯦꯀꯣ ꯑꯗꯨ ꯃꯔꯛ ꯃꯔꯛꯇ ꯇ꯭ꯋꯦꯟꯇꯤ ꯁꯝꯊꯤꯡꯒꯨꯝꯕ ꯈꯛꯇꯅꯦꯕ ꯌꯣꯟꯕꯁꯦ ꯊꯥꯗꯀꯣ ꯑꯗꯨꯕꯨ ꯈ꯭ꯔꯤꯁꯃꯥꯁ ꯃꯇꯝꯗꯗꯤ ꯁꯤꯖꯟ ꯁꯤꯖꯟ ꯃꯇꯝꯗꯗꯤ ꯑꯩ ꯐꯖꯅ ꯌꯣꯟꯕꯅꯦ꯫ ꯅꯣꯡꯃꯗ ꯅꯨꯄꯤꯒꯨꯝꯕꯁꯨ ꯌꯥꯎꯏ ꯌꯧꯋꯦꯕꯀꯣ ꯁꯤꯖꯟ ꯃꯇꯝꯗꯗꯤ ꯍꯧꯖꯤꯛꯇꯤ ꯁꯤꯖꯟꯁꯨ ꯑꯣꯐ ꯑꯣꯏꯌꯦꯕ ꯁꯤꯖꯟ ꯅꯠꯇꯦꯕ ꯃꯇꯝ꯫ ꯑꯗꯨꯒꯤ ꯄꯥꯛ ꯌꯣꯟꯗꯦꯕ ꯍꯟꯗꯛ ꯀꯥꯟꯗꯤ꯫
ꯎꯝ ꯎꯝ꯫
ꯕꯖꯥꯔꯗ ꯍꯦꯟꯅ ꯌꯣꯜꯂꯝꯅꯤꯗ ꯍꯟꯗꯛ ꯀꯥꯟꯗꯗꯤ ꯑꯩꯈꯣꯏꯗ ꯌꯣꯟ ꯗꯦꯗ ꯄꯣꯠꯁꯨ ꯇꯥꯡꯕꯅꯦ ꯃꯤꯁꯨ ꯆꯠꯂꯁꯨ ꯂꯩꯗꯦ ꯑꯗꯨꯝ ꯑꯩꯈꯣꯏꯗꯤ ꯑꯗꯨꯝ ꯐꯝꯃꯒ ꯐꯣꯟ ꯌꯦꯡꯉꯒ ꯂꯩꯕꯅꯦ ꯑꯩꯈꯣꯏꯗꯤ꯫
ꯑꯗꯨ ꯁꯦꯂꯔꯤꯕꯨ ꯁꯣꯏꯗ꯭ꯔꯗꯤ ꯅꯨꯡꯕꯨ ꯐꯕꯨ ꯐꯔꯤꯅꯦ ꯑꯗꯨꯗꯤ ꯑꯗꯨꯝ ꯐꯝꯃ ꯂꯩꯕꯅꯤꯅ꯫
ꯁꯤꯜꯂꯔꯤ ꯁꯨ ꯌꯥꯝꯗꯦ ꯍꯣꯏ ꯑꯗꯨꯝ ꯇꯥꯏꯃꯤꯡꯗꯨꯒ ꯍꯥꯏꯔꯗꯤꯀꯣ ꯁꯦꯂꯔꯤꯁꯨ ꯑꯗꯨꯝ ꯆꯞ ꯃꯥꯟꯅꯩꯌꯦ ꯂꯤꯁꯤꯡ ꯃꯉꯥ ꯈꯛꯇꯅꯦ ꯐꯥꯏꯚ ꯀꯦ ꯈꯛꯇꯅꯦ ꯁꯦꯂꯔꯤꯁꯨ꯫
ꯎꯝ ꯎꯝ ꯑꯗꯨ ꯁꯤꯖꯟ ꯃꯇꯝꯗꯅ ꯋꯥꯕ ꯍꯧꯖꯤꯛ ꯃꯇꯝꯗꯅꯗꯤ ꯋꯥꯗꯤ ꯋꯥꯗꯕꯀꯣ꯫
ꯎꯝ ꯍꯧꯖꯤꯛꯇꯤ ꯑꯗꯨꯝ ꯐꯝꯃꯅꯤ ꯂꯣꯏꯔꯦ ꯍꯣꯔꯦꯟ ꯄꯨꯡ ꯇꯥꯗ꯭ꯔꯤ ꯐꯥꯎ ꯐꯝꯃꯅꯤ ꯄꯨꯡ ꯇꯥꯔꯦ ꯆꯠꯈ꯭ꯔꯅꯤ꯫
ꯑꯣ꯫
ꯎꯝ꯫ ꯅꯨꯡꯉꯥꯏꯌꯦ ꯍꯧꯖꯤꯛꯄꯨꯗꯤ ꯍꯣꯏ ꯑꯗꯨꯝ ꯇꯥꯏꯃꯤꯡꯁꯨ ꯅꯨꯡꯉꯥꯏꯌꯦ꯫ ꯏꯂꯚꯦꯟ ꯑꯗꯨꯝ ꯑꯗꯥꯋꯥꯏꯗꯒꯤ ꯁꯤꯛꯁ ꯇꯥꯗ꯭ꯔꯤꯉꯩꯗ ꯑꯗꯨꯝ ꯀꯣ꯫
ꯎꯝ ꯎꯝ ꯑꯗꯣ ꯎ ꯍꯧꯖꯤꯛꯁꯦ ꯎꯝ ꯍꯣꯏ ꯍꯣꯏ꯫
ꯑꯦꯕ꯭ꯔꯤ ꯁꯟꯗꯦꯁꯦ ꯍꯣꯂꯤꯗꯦ ꯄꯤ ꯍꯥꯏꯕꯅꯤꯗ꯫
ꯑ ꯁꯟꯗꯦ ꯁꯟꯗꯦꯁꯨ ꯑꯗꯨꯝ ꯍꯣꯂꯤꯗꯦꯗꯤ ꯂꯩꯌꯦꯕꯀꯣ꯫
ꯍꯥꯥ ꯑꯧ ꯑꯧ꯫
ꯁꯟ ꯑꯗꯨꯝ ꯂꯩꯌꯦꯕ ꯑꯣ꯫
ꯎꯝ꯫
ꯑꯗꯨ ꯀꯌꯥꯃꯨꯛꯇꯤ ꯀꯨꯏꯈ꯭ꯔꯦ ꯁꯤꯗ ꯂꯩꯕꯁꯦ꯫
ꯑꯩꯁꯦ ꯂꯥꯁ ꯌ꯭ꯔꯒꯤ ꯗꯤꯁꯦꯝꯕꯔꯗꯒꯤ ꯖꯣꯏꯟ ꯇꯧꯔꯛꯄ ꯇꯧꯕꯅꯦꯕ꯫ ꯗꯤꯆꯦꯝꯕꯔ ꯖꯟꯋꯥꯔꯤ ꯐꯦꯕꯨꯋꯥꯔꯤ ꯃꯥꯔꯆ ꯑꯦꯄꯔꯤꯜ ꯃꯦ ꯖꯨꯟ ꯑꯗꯨꯝ ꯁꯤꯛꯁ ꯃꯟꯁ ꯁꯚꯦꯟ ꯃꯟꯁ ꯀꯨꯝꯕꯗꯤ ꯁꯨꯔꯦ ꯍꯣꯏ ꯂꯥꯁ ꯏꯌ꯭ꯔ ꯗꯤꯁꯦꯝꯕꯔꯗꯒꯤ ꯍꯧꯕꯅꯦ꯫
ꯑꯣ꯫
ꯈꯪꯉꯦꯗ ꯅꯨꯡꯉꯥꯏ ꯂꯩꯕꯗꯣ ꯍꯥꯏꯕꯗꯨꯅꯦ ꯃꯤꯔꯦꯝꯅꯤꯅꯀꯣ꯫
ꯁꯤꯑꯥ ꯐꯩꯗ ꯁꯤꯒꯨꯝꯕꯁꯦ ꯍꯥꯏꯕꯗꯤ ꯑꯦꯛꯁꯄꯤꯔꯤꯌꯦꯟꯁꯁꯨ ꯗꯔꯀꯥꯔ ꯌꯥꯝ ꯑꯣꯏꯗꯅꯀꯣ ꯍꯧꯕ ꯀꯥꯟꯗꯗꯤ ꯂꯣꯏꯅꯃꯛ ꯎꯝ
ꯎꯄꯥꯏ ꯂꯩꯇꯕꯒꯤ ꯑꯗꯨꯝ ꯇꯧꯕꯅꯦꯗ ꯈꯣꯏ ꯐꯦꯃꯤꯂꯤꯅ ꯌꯥꯗꯕꯤꯒꯤ ꯑꯩ ꯇꯧꯒꯦ ꯍꯥꯏꯕ ꯌꯥꯗꯕꯤꯒꯤ ꯑꯗꯨꯝ ꯄꯪꯇꯧ ꯇꯧꯕꯅꯤ ꯏꯔꯥꯡ ꯃꯇꯥꯁꯤꯒ
ꯎꯝꯝ ꯎꯝ ꯎꯝ ꯇꯧꯒꯗꯕꯅꯤ ꯇꯧꯒꯗꯕꯅꯤ ꯑꯦꯅꯤꯍꯥꯎ ꯑꯦꯁ ꯑꯇꯩꯁꯤꯡ ꯍꯧꯖꯤꯛ ꯀꯩꯅꯣ ꯑꯃꯠꯇ ꯇꯧꯗ꯭ꯔ ꯂꯩꯕꯁꯨ ꯑꯦ ꯃꯤ ꯂꯣꯏꯅꯃꯛ ꯃꯁꯥ ꯃꯁꯥꯒꯤ ꯄ꯭ꯂꯣꯕ꯭ꯂꯦꯝ ꯇꯣꯉꯥꯟ ꯇꯣꯉꯥꯟꯕ ꯂꯣꯏ ꯂꯩꯑꯦꯗ
ꯑꯥ꯬꯬ ꯑꯗꯨꯕꯨꯗꯤ ꯅꯪꯗꯤ ꯀꯔꯤ ꯀꯔꯤ ꯇꯧꯕ꯭ꯔ ꯑꯦꯛꯖꯥꯝ ꯊꯥꯒꯦ ꯇꯧꯕ꯭ꯔꯣ ꯀꯔꯤ ꯇꯧꯕ꯭ꯔ ꯅꯪꯗꯤ
ꯑꯗꯣ ꯑꯦꯛꯖꯥꯝꯃꯛꯇꯤ ꯄ꯭ꯔꯤꯄꯦꯌꯔꯗꯤ ꯇꯧꯗ꯭ꯔꯦ ꯑꯦꯛꯖꯥꯝꯁꯦ ꯑꯥ꯬꯬ꯑꯗꯨ ꯑꯩ ꯃꯥꯁꯇꯔꯁꯨ ꯇꯧꯁꯨ ꯇꯧꯗ꯭ꯔꯕꯅꯦ ꯑꯗꯨ ꯈꯔ ꯄꯔꯁꯅꯦꯜ ꯀꯣ ꯃꯇꯝ ꯈꯔ ꯂꯧꯒꯦ ꯍꯥꯏꯕꯒꯤ ꯎꯝ꯬꯬ ꯈꯪꯗꯦ ꯑꯣꯞꯁꯟ ꯈꯪꯗꯦꯅꯦ ꯍꯣꯏ ꯑꯦꯝꯄ꯭ꯂꯣꯏꯣꯌꯤ ꯑꯣꯏꯗ꯭ꯔꯁꯨ ꯑꯣꯞꯁꯟ ꯑꯇꯩ ꯂꯩꯕ꯭ꯔꯥ
ꯍꯣꯏ ꯍꯣꯏ ꯍꯣꯏ ꯊꯝꯒꯗꯕꯅꯦ
ꯑꯦꯝꯄ꯭ꯂꯣꯏꯁꯦ ꯑꯣꯏꯁꯤꯔꯥꯅꯗꯤ ꯈꯜꯂꯝꯕꯅꯦꯗꯣ ꯌꯥꯔꯗꯤ ꯑꯣꯏꯔꯣꯏ ꯒꯦ ꯍꯥꯏꯅ ꯑꯃꯨꯛꯀ ꯇ꯭ꯔꯥꯏ ꯇꯧꯔꯅꯤꯕꯀꯣ ꯑꯗꯨꯁꯨ ꯍꯣꯏ ꯋꯥꯠꯂꯤꯗ ꯑꯣꯞꯁꯇꯤꯀꯜꯗꯤꯤ ꯃꯌꯥꯝ ꯊꯦꯡꯅꯩꯗ
ꯅꯣꯏꯗꯤ ꯑꯍꯟꯅꯤꯅ ꯒ꯭ꯌꯥꯟ ꯇꯥꯔꯝꯃꯅꯤꯗ ꯑꯗꯨꯝ
ꯍꯤꯡꯅꯕꯒꯤ ꯂꯝꯕꯤꯗ ꯗꯨꯝ ꯈꯪꯉꯝꯃꯅꯤꯕ ꯅꯣꯏꯗꯤꯀꯣ
ꯑꯗꯨꯃꯛꯇꯤ ꯅꯠꯇ꯭ꯔꯤꯗ ꯍꯥꯏꯕꯗꯤ ꯍꯣꯏ ꯑꯗꯨ ꯃꯇꯝꯁꯦ ꯍꯣꯏ ꯃꯁꯥ ꯃꯇꯣꯟꯗꯀꯣ
ꯎꯝ
ꯄꯤꯕ ꯌꯥꯕ꯭ꯔꯥꯅ ꯌꯦꯡꯒꯦ ꯑꯗꯨꯕꯨꯗꯤ ꯑꯗꯨꯕꯨ ꯂꯥꯏꯗꯦꯅꯦ ꯑꯁꯦꯡꯕ ꯇꯧꯔꯛꯄ ꯀꯥꯟꯗꯗꯤ
ꯍꯣꯏꯅꯦ ꯍꯣꯏꯅꯦ
ꯑꯗꯣ ꯅꯦꯛꯁꯇꯤ ꯀꯩ ꯄ꯭ꯂꯥꯟ ꯇꯧꯕ ꯇꯥꯔꯦ ꯑꯁꯤꯗ ꯈꯔ ꯍꯧꯖꯤꯛꯀꯤ ꯄꯥꯔꯠ ꯇꯥꯏꯝꯁꯨ ꯈꯔ ꯇꯧꯔꯦ ꯑꯗꯨꯒ ꯀꯣꯂꯦꯖꯁꯨ ꯈꯔ
ꯈꯪꯗꯦ ꯑꯩ ꯗꯤꯁ ꯌꯔꯕꯨꯗꯤ ꯑꯗꯨꯝ ꯇꯧꯈꯤꯅꯦ ꯑꯗꯨꯕꯨ ꯅꯦꯛꯁ ꯏꯌꯔꯒꯤ ꯄ꯭ꯂꯥꯟꯁꯦ ꯑꯩꯁꯦ ꯈꯪ ꯇꯝꯕ ꯉꯝꯗ꯭ꯔꯤꯕꯀꯣ ꯅꯦꯛꯁ ꯏꯌꯥꯔꯒꯤꯁꯦ ꯗꯤꯁ ꯌꯥꯔꯗꯤ ꯑꯗꯨꯝ ꯂꯩ ꯗꯤꯁ ꯌꯔꯗꯤ ꯑꯗꯨꯝ ꯗꯤꯁꯔꯗꯤ ꯑꯗꯨꯝ ꯂꯩꯈ꯭ꯔꯅꯤꯗ ꯏꯔꯥꯡ ꯃꯇꯥꯁꯤꯒ ꯑꯩꯈꯣꯏ ꯐꯦꯃꯤꯂꯤꯁꯨ ꯌꯥꯗꯕꯅꯦꯕ ꯇꯧꯅꯤ ꯍꯥꯏꯕꯅꯦꯕ ꯌꯥꯗꯕꯒꯤ ꯅꯦꯛꯁ ꯏꯌꯥꯔ ꯌꯦꯡꯕ ꯇꯥꯔꯦ ꯑꯩꯗꯤ
ꯑꯍꯣꯏ ꯍꯣꯏ ꯗꯤꯁ ꯌꯔ ꯗ ꯄ꯭ꯂꯥꯟ ꯐꯖꯅ ꯇꯧꯕꯀꯣ ꯃꯇꯝ ꯂꯩꯔꯤꯉꯩꯗꯒꯤ ꯅꯠꯇ꯭ꯔꯗꯤ ꯍꯣꯏ ꯇꯧꯕ ꯇꯧꯗꯕꯗꯤ ꯇꯣꯉꯥꯟꯕꯅꯤꯅ ꯍꯥꯏꯗꯤ ꯅꯦꯛꯁ ꯏꯌꯔ ꯗꯥꯏꯔꯦꯛ ꯌꯧꯈ꯭ꯔꯦ ꯍꯥꯏꯔꯗꯤ ꯑꯃꯨꯛꯀ ꯃꯇꯝ ꯂꯧ ꯈꯤꯅꯤꯗꯅ ꯄ꯭ꯂꯥꯟꯗꯤ ꯍꯧꯖꯤꯛꯇꯩ ꯇꯧꯔꯗꯤ ꯅꯦꯛꯁ ꯏꯌꯥꯔ ꯈꯔ ꯐꯩꯑꯦꯗꯅ ꯀꯣ ꯅꯦꯛꯁ ꯏꯌꯔ ꯍꯥꯟꯅ ꯌꯧꯔꯗꯤ ꯑꯃꯨꯛꯀ ꯈꯟꯈꯤꯅꯤꯗꯅ ꯎꯝ ꯑꯗꯣ ꯂꯩꯕꯗꯤ ꯀꯗꯥꯏꯗ ꯂꯩꯌꯦꯕ ꯍꯧꯖꯤꯛꯀꯤ ꯃꯄꯥꯁꯦ
ꯑꯩꯕꯨ ꯍꯥꯏꯁꯤꯔꯅꯦ ꯂꯩꯕꯁꯦ ꯈꯨꯃꯟꯂꯝꯄꯥꯛꯇ ꯂꯩꯌꯦ
ꯍꯥ
ꯈꯨꯃꯟ ꯂꯝꯄꯥꯛꯇ ꯂꯩꯌꯦꯦ
ꯑꯣ ꯑꯗꯣ ꯅꯛꯑꯦ ꯅꯪꯅ ꯂꯩꯕ ꯃꯐꯝꯁꯤꯡꯗꯣ ꯂꯣꯏꯅꯃꯛ ꯑꯩꯁꯨ ꯆꯞ ꯃꯅꯩ ꯅꯛꯑꯦ ꯅꯛꯑꯦ ꯑꯩꯁꯨ ꯂꯩꯕ ꯅꯪ ꯊꯕꯛ ꯇꯧꯔ ꯂꯩꯌꯦ ꯑꯇꯨ ꯑꯇꯥ ꯍꯥꯏꯕ ꯍꯣꯏ ꯑꯗꯨꯁꯤꯡꯗꯣ ꯂꯣꯏꯅ ꯅꯛꯑꯦ
ꯎꯝ
ꯎꯝ
ꯌꯥꯝ ꯈꯪꯅꯤꯡꯈ꯭ꯔꯦꯗ
ꯑꯗꯣ ꯅꯪꯅ ꯍꯧꯖꯤꯛꯀꯤ ꯀꯝꯄ꯭ꯌꯨꯇꯔ ꯀ꯭ꯂꯥꯁ ꯆꯠꯂꯦꯒ ꯍꯥꯏꯕꯁꯨ ꯑꯗꯨ ꯃꯅꯥꯛꯇꯅꯤꯗꯅꯀꯣ ꯑꯦꯔꯤꯌꯥꯗꯤ ꯆꯞ ꯃꯥꯟꯅꯩꯗꯅ
ꯑꯣ ꯑꯩꯅ ꯀꯝꯄ꯭ꯌꯨꯇꯔ ꯇꯝꯕꯁꯦ ꯗꯨꯂꯥꯂꯦꯟꯗ ꯇꯝꯕꯀꯣ
ꯑꯥ꯬꯬ ꯍꯥꯍꯥꯍꯥ ꯑ ꯂꯣꯏꯅ ꯅꯛꯑꯦꯗ ꯈꯪꯉꯦ ꯈꯪꯉꯦ ꯑꯗꯨ ꯁꯤꯗ ꯂꯩꯕꯁꯤꯡꯗꯤ ꯑꯁꯦ ꯂꯩꯕ ꯑꯌꯥꯝꯕ ꯑꯗꯨꯝ ꯍꯣꯏ ꯏꯁꯇꯨꯗꯦꯟ ꯃꯌꯥꯝ ꯑꯃꯁꯨ ꯊꯕꯛꯁꯨ ꯇꯧꯕ ꯈꯔꯅ ꯀꯣꯂꯦꯖ ꯅꯤꯅ ꯊꯝꯕ ꯑꯗꯨꯝ ꯁꯤꯗ ꯌꯥꯅꯤꯡꯉꯥꯏ ꯂꯣꯏꯅ ꯑꯗꯨꯃꯥꯏꯅ ꯑꯦꯗꯖꯁ ꯇꯧꯕ ꯈꯛꯇꯪꯅꯤꯗ ꯇꯧꯒꯦꯗꯧꯅꯤꯗ
ꯎꯝ
ꯁꯨꯡꯇꯧ ꯇꯧꯗꯕ ꯃꯌꯥꯝ ꯂꯩ ꯑꯗꯣ ꯈ꯭ꯋꯥꯏꯗꯒꯤ ꯑꯗꯨ ꯍꯦꯟꯅ ꯃꯥꯡꯉꯤꯗꯅꯀꯣ ꯑꯩꯈꯣꯏꯗꯁꯨ
ꯈꯪꯗꯦ ꯢꯁ
ꯍꯥꯏꯔꯣꯅꯦ ꯈꯔ ꯇꯣꯄꯤꯛ ꯈꯔ ꯐꯖꯕ ꯁꯥꯊꯤꯕ ꯈꯔ ꯄꯨꯊꯣꯔꯛꯑꯣꯅꯦ
ꯑꯩꯗꯤ ꯍꯩꯇꯦ ꯑꯦ ꯍꯌꯦꯡꯁꯦ ꯁꯟꯗꯦꯅꯦ ꯀꯔꯤꯞ ꯄ꯭ꯂꯥꯟ ꯂꯩꯥꯕ꯭ꯔ ꯅꯪꯗꯤ ꯍꯌꯦꯡꯁꯦ
ꯑꯩꯗꯤ ꯁꯟꯗꯦꯁꯦ ꯈꯪꯗꯦꯅꯦ ꯀꯩꯁꯨ ꯂꯩꯇꯦꯅꯦ ꯁꯦꯇꯔꯗꯦꯒ ꯁꯟꯗꯦꯒꯨꯝꯕꯁꯦ ꯈꯔ ꯍꯦꯟꯅ ꯐ꯭ꯔꯤ ꯑꯣꯏ ꯁꯦꯡꯅ ꯍꯥꯢꯔꯗꯤ
ꯑꯗꯨꯗꯤ
ꯎꯝ ꯁꯦꯇꯔꯗꯦꯒ ꯁꯟꯗꯦꯗꯤ ꯐ꯭ꯔꯤ ꯑꯣꯏꯌꯦ ꯁꯟꯗꯦꯁꯨ ꯀꯩꯁꯨ ꯂꯩꯇꯦ ꯑꯗꯣ ꯅꯣꯏ ꯇꯨꯝꯕꯗꯤ ꯀꯌꯥ ꯄꯨꯡ ꯀꯌꯥ ꯑꯗꯨꯋꯥꯏꯗꯒ ꯇꯨꯡꯒꯜꯂꯦ